ꯍꯂꯣ
ꯇꯥꯔꯦ ꯇꯥꯔꯦ
ꯎꯝ꯫
ꯀꯣꯂꯦꯖꯁꯤꯕꯨ ꯀꯃꯥꯏ ꯇꯧꯔꯤꯒꯦ
ꯀꯣꯂꯦꯖꯁꯦ ꯑꯗꯨꯝ ꯇꯧꯔꯤ ꯍꯥꯏꯌꯥ꯭ꯔꯦ
ꯑꯦꯛꯖꯥꯝꯁꯨ ꯋꯥꯠꯂꯝꯃꯔꯣꯏꯅꯦ ꯐꯣꯔꯝ ꯐꯤꯜ ꯑꯞ ꯇꯧꯕꯩ ꯃꯇꯝꯁꯨ ꯌꯧꯖꯤꯜꯂꯛꯑꯝꯃꯅꯤ
ꯑ ꯍꯟꯗꯛ ꯁꯦꯀꯦꯟ ꯁꯦꯟꯒꯤ ꯐꫭꯔꯝ ꯐꯤꯜ ꯑꯞ ꯂꯥꯛꯈ꯭ꯔꯦ
ꯑꯗꯨꯗꯤ ꯀꯣꯂꯦꯖꯁꯨ ꯑꯃꯨꯛ ꯀꯥꯗꯦ ꯇꯧꯔꯤꯁꯤ ꯃꯊꯥꯕꯨ ꯁꯥꯏ ꯑꯩꯁꯦ ꯑꯦꯛꯖꯥꯝꯗ ꯀꯃꯥꯏ ꯇꯧꯗꯣꯏꯅꯣ ꯈꯪꯕꯨ ꯈꯪꯗ꯭ꯔꯦ
ꯑꯩꯁꯨ ꯆꯠꯇꯦ ꯇꯧꯔꯤꯁꯦ ꯀꯃꯥꯏ ꯀꯃꯥꯏ ꯐꯖꯅꯥ ꯒ꯭ꯌꯥꯟ ꯇꯥꯗꯦ ꯀꯣꯂꯦꯖꯁꯤꯅ ꯃꯔꯣꯟ ꯑꯃ
ꯏꯁꯇ꯭ꯔꯤꯛꯠ ꯈꯔ ꯑꯣꯏꯁꯤꯟꯈꯔꯦ ꯍꯥꯏꯅꯦ ꯍꯧꯖꯤꯛꯇꯤ
ꯈꯔ ꯑꯣꯏꯔꯦ ꯑꯩꯗꯤ ꯑꯦꯛꯖꯥꯝ ꯁꯦꯟꯇꯔꯁꯨ ꯑꯇꯣꯞꯄ ꯑꯇꯣꯞꯄ ꯀꯣꯂꯦꯖꯇ ꯇꯥꯔꯕꯅꯤꯅ
ꯑꯗꯨꯅꯤ
ꯗꫭ ꯅꯪꯕꯨ ꯑꯇꯣꯞꯄ ꯑꯦꯛꯖꯥꯝ ꯀꯩꯀꯩ ꯊꯥꯗ꯭ꯔꯥꯕ ꯀꯃꯥꯏ ꯇꯧꯕꯅꯣ
ꯊꯥꯒꯦꯅ ꯀꯣꯆꯤꯡ ꯇꯧꯒꯦꯗꯤ ꯈꯜꯂꯤꯃꯤ ꯀꯣꯂꯦꯖꯁꯤꯒ ꯍꯟꯗꯛ ꯀꯣꯂꯦꯖꯀꯤ ꯑꯦꯛꯖꯥꯝꯁꯤ ꯂꯣꯏꯔꯒ ꯀꯣꯆꯤꯡ ꯇꯧꯔꯒꯦꯅꯗꯤ ꯈꯜꯂꯤ
ꯎꯝ꯫ ꯑꯁ ꯇꯧꯔꯤꯅꯤ ꯑꯦꯛꯖꯥꯝ ꯊꯥꯁꯤꯔꯥ ꯈꯟꯕꯅꯦ ꯇꯧꯏꯁꯦ ꯀꯣꯆꯤꯡ ꯇꯧꯗꯕ꯭ꯔꯥꯁꯨ ꯍꯦꯛꯇ ꯉꯝꯗꯕ
ꯑꯗꯨꯗꯤ ꯍꯟꯗꯛꯁꯤ ꯀꯣꯂꯦꯖꯀꯤ ꯁꯦꯀꯦꯟ ꯁꯦꯝꯒꯤ ꯑꯦꯛꯖꯥꯝꯁꯤ ꯂꯣꯏꯁꯤꯜꯂꯝꯃꯥꯒ ꯀꯣꯆꯤꯡ ꯇꯧꯔꯒꯦꯗꯤ ꯈꯜꯂꯤ ꯅꯠꯇ꯭ꯔꯥꯗꯤ ꯁꯨꯝ ꯂꯩꯔꯗꯤ ꯃꯇꯝꯗꯤ ꯁꯨꯝ ꯁꯨꯝ ꯍꯧꯖꯤꯜꯂꯛꯏ ꯑꯩꯗꯤ ꯀꯝꯄꯤꯇꯦꯇꯤꯞꯁꯨ ꯌꯥꯝ ꯋꯥꯡꯈꯠꯂꯦ ꯑꯗꯨꯅ ꯐꯖꯅꯥ ꯀꯣꯆꯤꯡ ꯇꯧꯔꯒ ꯂꯥꯏꯔꯤꯛ ꯅꯨꯡ ꯈꯔꯥ ꯄꯥꯗ꯭ꯔꯗꯤ ꯌꯥꯔꯣꯏꯅꯦ ꯇꯧꯔꯤꯁꯤ꯫
ꯌꯥꯔꯔꯣꯏ ꯂꯦꯞꯇ꯭ꯔꯗꯤ ꯂꯩꯕꯗꯤ ꯌꯥꯔꯣꯏꯗꯅꯤꯅ ꯀꯩꯅꯣ ꯀꯩꯅꯣ ꯈꯔ ꯇꯧꯍꯧꯗ꯭ꯔꯗꯤ
ꯃꯥꯅꯤ ꯆꯨꯝ ꯍꯥ ꯅꯠꯇ꯭ꯔꯗꯤ ꯃꯇꯝꯖꯤ ꯍꯧꯒꯤꯕ ꯈꯪꯍꯧꯔꯣꯏꯕ ꯇꯔꯤꯁꯤ ꯍꯧꯖꯤꯛ꯫
ꯑꯗꯨꯅꯦ ꯃꯣꯏꯁꯤ ꯊꯕꯛ ꯁꯨꯔꯣꯏꯅ ꯇꯧ ꯁꯨꯝ ꯇꯧ ꯂꯩꯕꯁꯤꯅꯗꯅꯦ ꯍꯌꯦꯡꯋꯥꯏ ꯌꯥꯔꯛꯑꯣꯏꯗꯕꯅꯤꯅ꯫ ꯊꯕꯛ ꯑꯃ ꯀꯩꯃ ꯇꯧꯍꯧꯗ꯭ꯔꯗꯤ
ꯎꯝ ꯍꯥꯏꯗꯤ ꯊꯕꯛ ꯑꯃ ꯇꯧꯕ ꯍꯥꯏꯁꯦ ꯍꯌꯦꯡ ꯀꯥꯟꯅꯩꯗꯅ ꯍꯌꯦꯡ꯫ ꯅꯥꯔꯛ ꯌꯦꯛꯂꯛ ꯇꯧꯔꯁꯨ ꯊꯕꯛꯇꯨ ꯇꯧꯍꯧꯔꯗꯤ ꯄꯦꯟꯁꯤꯟ ꯅꯨꯡꯁꯤꯟ ꯑꯣꯏꯔꯁꯨ ꯐꯪꯉꯤ ꯄꯩꯁꯥ ꯅꯠꯇ꯭ꯔꯗꯤ ꯁꯨꯝ ꯁꯨꯔ ꯅꯣꯝꯃ ꯆꯥ ꯂꯩꯕ ꯍꯥꯏꯁꯤ ꯅꯥꯔꯛꯑꯗꯤ ꯄꯩꯁꯥ ꯂꯥꯛꯑꯣꯏꯗ꯭ꯔꯤꯝꯅꯦꯕ꯫ ꯑꯗꯨꯅ ꯉꯝꯃꯤꯉꯩꯗ ꯁꯔꯀꯥꯔꯒꯤ ꯊꯕꯛ ꯑꯃ ꯇꯧꯍꯧꯔꯗꯤ ꯍꯌꯦꯡ ꯑꯗꯨꯗꯩ ꯐꯪꯉꯛꯄ ꯄꯩꯁꯥꯗꯨꯅ ꯍꯣꯔꯦꯟ ꯕꯤꯖꯤꯅꯦꯁ ꯑꯃ ꯇꯧꯒꯦꯁꯨ ꯀꯩꯒꯨꯝꯕ ꯑꯃ ꯇꯧꯒꯦꯁꯨ ꯌꯥꯔꯦꯗꯅ ꯑꯗꯨꯅ ꯌꯥꯔꯤꯕꯩ ꯁꯀꯥꯔꯒꯤ ꯊꯕꯛꯁꯦ ꯍꯥꯏꯗꯤ ꯍꯣꯏ ꯑꯣꯏꯅꯤꯕꯨꯗꯤ ꯇꯧꯔꯅꯤꯕꯨꯗꯤ ꯗꯤ ꯃꯨꯛꯅ ꯂꯩꯕꯕꯨꯗꯤ ꯌꯥꯗꯦ ꯃꯤ ꯂꯥꯏꯕꯛꯇꯁꯨ ꯇꯝꯕꯤꯕ ꯉꯥꯛꯇꯅꯤ ꯑꯗꯨꯅ ꯍꯥꯏꯇꯥꯔꯦ꯫ ꯌꯥꯔꯤꯉꯩꯗꯗꯤ ꯍꯩꯗꯤ ꯇ꯭ꯔꯥꯏ ꯇꯧꯍꯧꯔꯒ ꯍꯌꯦꯡ ꯂꯥꯏꯕꯛꯅ ꯇꯝꯃꯝꯗꯅ ꯀꯩꯒꯨꯝꯕ ꯈꯜꯂꯛꯑꯗꯤ ꯐꯩꯗꯅ꯫ ꯑꯩ ꯁꯨꯝ ꯇꯧꯗꯅ ꯑꯦꯛꯖꯥꯝ ꯅꯨꯡꯖꯥꯝ ꯊꯥꯗꯅ ꯁꯨꯝ ꯄꯣꯏꯂꯩ ꯂꯩꯕꯁꯤꯗꯤ ꯀꯩꯁꯨ ꯄꯤꯔꯛꯇꯧꯕꯗꯤ ꯂꯩꯇꯦꯗꯅ ꯑꯣꯖꯥꯅ꯫ ꯗ ꯇ꯭ꯔꯥꯏ ꯇꯧꯍꯧꯕꯅꯗꯤ ꯐꯩ ꯃꯇꯝ ꯂꯩꯔꯤꯉꯩꯗ꯫ ꯀꯣꯆꯤꯡ ꯅꯣꯆꯤꯡ ꯇꯧꯔꯒ ꯂꯥꯏꯔꯤꯛ ꯄꯥꯍꯧꯔꯒꯗꯤ ꯍꯧꯖꯤꯛꯁꯨ ꯀꯣꯆꯤꯡꯁꯨ ꯀꯔꯝ ꯀꯔꯝꯕ ꯑꯐꯕ ꯇꯥꯒꯦ ꯀꯣꯆꯤꯡ ꯇꯧꯕꯝ?
ꯈꯪ ꯈꯪꯗꯦꯗ ꯀꯣꯖꯤꯡꯖꯤ ꯃꯃꯤꯡꯒꯥꯏꯗꯨꯗꯤ ꯑꯗꯨ ꯀ꯭ꯋꯥ ꯀꯩꯊꯦꯜꯒꯨꯝꯕꯗ ꯌꯥꯝ ꯏꯠ ꯇꯧꯅꯕꯅꯦ꯫ ꯅꯪ ꯄꯥꯝꯃꯛꯑꯦ ꯑ ꯍꯥꯏꯗꯤ ꯑꯦꯁ ꯑꯦꯁ ꯁꯤꯒꯨꯝꯕ ꯑꯗꯨꯝꯕꯒꯤ ꯑꯣꯏꯔꯥ ꯀꯝꯕꯩꯅꯣ ꯀꯣꯆꯤꯡꯁꯦ?
ꯍꯣꯏ ꯑꯦꯁ ꯑꯦꯁ ꯁꯤꯒꯤ ꯍꯥꯏꯇꯥꯔꯦ ꯑꯦꯁ ꯑꯦꯁ ꯁꯤ ꯐꯥꯎꯟꯗꯦꯁꯟ ꯀꯣꯔꯁ ꯑꯃ ꯌꯥꯎꯔꯗꯤ ꯌꯥꯏꯗꯅ꯫
ꯑꯗꯣ ꯑꯩꯅ ꯄꯦꯁꯕꯨꯛꯀꯨꯝꯕ ꯑꯗꯨꯝꯕꯗꯗꯤ ꯀꯩꯅꯣꯒꯨꯝꯕꯗꯣ ꯀꯩ ꯒꯤ ꯑꯦꯝ ꯌꯨ ꯃꯃꯥꯡꯗ ꯑꯣꯄꯣꯖꯤꯠꯇ ꯂꯩꯕ ꯀꯔꯤꯕ ꯚꯤꯖꯟ ꯍꯥꯏꯕ꯭ꯔꯥ?
ꯎꯝ ꯍꯣꯏ ꯑꯗꯨꯁꯨ ꯌꯥꯝ ꯃꯃꯤꯡ ꯆꯠꯄ ꯃꯥꯜꯂꯤꯅꯦ ꯊꯦꯡꯅꯩꯅꯦ ꯐꯦꯁꯕꯨꯛꯇ ꯀꯩꯗ꯫
ꯑꯗꯨ ꯇꯥꯏ ꯑꯗꯨ ꯀ꯭ꯋꯥ ꯀꯩꯊꯦꯜꯒꯨꯝꯕꯗꯁꯨ ꯈꯔ ꯑꯗꯨꯝ ꯇꯥꯕꯩ ꯇꯥꯏ꯫
ꯑꯥ ꯑꯇꯩꯗꯤ ꯀꯩ ꯏꯕꯦꯍꯟ ꯀꯔꯤ ꯑꯃꯁꯨ ꯇꯥꯒꯤꯕꯅꯤꯅ꯫
ꯀꯣꯆꯤꯡ
ꯏꯕꯦꯍꯟ ꯑꯦꯀꯥꯗꯃꯤ ꯍꯥꯏꯕ꯭ꯔꯥ ꯑꯃꯁꯨ ꯑꯥꯏ ꯑꯦ ꯑꯦꯁ ꯍꯥꯏꯔꯒ ꯑꯃꯁꯨ ꯀꯥ ꯍꯦꯟꯅ ꯈꯪꯖꯦꯗ ꯑꯗꯨꯅꯤ ꯀꯔꯝꯕꯅ ꯐꯗꯣꯏꯅꯣ ꯑꯃꯗꯤ ꯇꯧꯖꯤꯜꯂꯧꯕꯅꯗꯤ ꯐꯩ ꯁꯨꯝ ꯂꯩꯗꯧ ꯁꯔꯨꯛ ꯃꯇꯝꯗꯤ ꯁꯨꯝ ꯁꯨꯝ ꯍꯧꯖꯤꯟꯒꯤ꯫ ꯍꯌꯦꯡ ꯆꯍꯤ ꯍꯦꯟꯗꯣꯛꯈ꯭ꯔꯗꯤ꯫ ꯇ꯭ꯔꯥꯏ ꯇꯧꯕ ꯌꯥꯔꯣꯏꯗ꯭ꯔꯤꯝꯅꯦꯕ꯫
ꯑꯗꯨꯅꯦ ꯀꯣꯔꯁ ꯑꯝꯇ ꯍꯥꯏꯗꯤ꯫ ꯂꯣꯏ ꯂꯣꯏꯁꯤꯟꯈ꯭ꯔꯗꯤ ꯑꯃꯨꯛ ꯀꯣꯆꯤꯡꯗ ꯀꯣꯔꯁ ꯑꯃ ꯂꯣꯏꯁꯤꯟꯈ꯭ꯔꯗꯤ ꯑꯩꯈꯣꯏꯁꯨ ꯍꯥꯏꯗꯤ ꯀꯩꯅꯣ ꯇꯧ ꯌꯥꯏꯗꯅ ꯀꯩꯝ ꯊꯥꯕꯗ ꯇꯧꯔꯁꯨ ꯌꯥꯏꯗꯅ꯫ ꯍꯥꯏ ꯑꯍꯣꯏ ꯍꯣꯏ ꯌꯨꯝꯗꯕꯨꯗꯤ ꯈ꯭ꯔ ꯀ ꯌꯦꯡꯉꯦ ꯁꯤꯅꯗꯤ ꯈꯤꯇꯪ ꯋꯥꯠꯂꯤꯅ
ꯌꯥ
ꯑꯗꯣ ꯀꯣꯔꯁ ꯑꯃ ꯂꯣꯏꯁꯤꯜꯂꯒ ꯇꯧꯔꯛꯄꯁꯦ ꯅꯪ ꯆꯍꯤ ꯑꯃ ꯈꯔ ꯍꯦꯟꯅ ꯑꯩꯁꯨ ꯈꯜꯂꯤꯕꯅꯤ ꯀꯣꯆꯤꯡ ꯑꯃꯇꯪ ꯀꯣꯔꯁ ꯑꯃꯝꯇꯪ ꯌꯥꯎꯊꯣꯛꯁꯤꯔ ꯌꯥꯅ ꯁꯨꯝ ꯈꯜꯂꯤꯅꯦ ꯑꯩꯁꯨ
ꯑꯗꯨꯗꯤ ꯌꯥꯏꯅꯦ ꯍꯟꯗꯛ ꯑꯦꯛꯖꯥꯝ ꯂꯣꯏꯔꯒ꯫ ꯆꯠꯂꯒ ꯀꯔꯝꯕꯅ ꯐꯕꯅꯣꯗꯣ ꯌꯦꯡꯊꯣꯛꯎꯔꯒ ꯇꯧꯊꯣꯛꯃꯤꯟꯅꯕ ꯌꯥꯏꯅꯦ ꯑꯗꯨꯝ꯫ ꯔꯦꯟꯇ ꯑꯣꯏꯔꯁꯨ ꯂꯩꯔꯒ ꯍꯥꯏꯇꯥꯔꯦ ꯀꯟꯈꯠ ꯀꯨꯝꯊ ꯆꯠꯄꯗꯨꯗꯤ ꯐꯔꯛ ꯇꯥꯏꯗꯅ꯫ ꯃꯇꯝꯁꯨ ꯃꯥꯡꯉꯤ꯫
ꯌꯥꯏꯌꯦ ꯑꯗꯨꯝꯕ ꯑꯩ ꯀꯩꯝ ꯈꯜꯂꯤꯕ ꯑꯃ ꯅ ꯔꯦꯟꯀꯨꯝ ꯊꯤꯔꯒ ꯕꯥꯏ ꯍꯜꯂꯛꯄꯗꯀꯣ ꯑꯗꯨꯒ ꯉꯥꯛꯇꯪ ꯌꯦꯡꯊꯣꯛꯇ꯭ꯔꯗꯤ꯫
ꯌꯦꯡꯉꯁꯦ ꯍꯌꯦꯡ ꯑꯦꯛꯖꯥꯝ ꯗꯨ ꯂꯣꯏꯈ꯭ꯔ ꯃꯇꯨꯡꯗ ꯅꯣꯡꯃ ꯆꯠꯂꯒ ꯊꯤꯔꯨꯔꯒ ꯍꯥꯏꯇꯥꯔꯦ ꯀꯔꯝꯕꯅ ꯐꯩꯅꯣ ꯈꯣꯠꯂꯤꯅꯣ ꯑꯗꯨꯗꯤ ꯂꯩꯐꯝ ꯆꯥꯐꯝꯒꯤꯒ ꯌꯦꯡꯉꯒ ꯍꯥꯏꯇꯥꯔꯦ ꯍꯥꯏꯗꯤ ꯁꯨꯝ ꯊꯤꯗꯣꯛꯑꯒ꯫ ꯗꯤ ꯔꯦꯟ ꯐꯪꯕꯗꯣ ꯔꯦꯟꯠ ꯂꯩ ꯇꯗꯤ ꯌꯥꯔꯣꯏꯗꯝꯅꯤꯅ ꯌꯨꯝꯗꯩ ꯆꯠꯄ ꯍꯥꯏꯗꯨꯗꯤ ꯂꯥꯞꯄꯤꯗꯅ ꯑꯗꯨꯅ ꯀ꯭ꯋꯥꯀꯩꯊꯦꯜꯒꯤꯗ ꯂꯩꯕ ꯃꯩꯔꯥ ꯀꯥꯟꯆꯤꯄꯨꯨꯔꯒꯤꯗ ꯂꯩꯕ ꯃꯩ ꯑꯗꯣ ꯌꯦꯡꯊꯣꯛꯑꯒ ꯑꯗꯨꯃꯥꯏꯟ ꯇꯧꯔꯒ ꯇꯧꯕꯅꯗꯤ ꯐꯩ꯫
ꯍꯣꯏ ꯑꯗꯨꯃꯥꯏꯅ ꯇꯧꯕ ꯑꯩ ꯑꯦꯛꯖꯥꯝꯒ ꯂꯣꯏꯁꯤꯜꯂꯝꯃ ꯀꯥꯟꯗ ꯌꯦꯡꯊꯣꯛꯎꯕ ꯌꯥꯏ꯫ ꯀꯃꯥꯏ ꯀꯃꯥꯏꯟ ꯇꯧꯔꯤꯅꯣ ꯃꯣꯏ ꯍꯥꯏ ꯀꯣꯆꯤꯡꯗꯨꯁꯨ ꯃꯣꯏ ꯗꯦꯃꯣ ꯀ꯭ꯂꯥꯁ ꯀ ꯌꯥꯎꯕ ꯌꯥ ꯖꯥꯠꯂꯥ ꯌꯥꯎꯔꯦ ꯍꯩ ꯅꯣ ꯃꯤ ꯌꯥꯎꯔ ꯌꯦꯡꯊꯣꯛ ꯑꯣꯐꯤꯁꯨ ꯌꯥꯢꯗꯅ
ꯎꯝ ꯗꯦꯃꯣ ꯀ꯭ꯂꯥꯁꯇꯤ ꯍꯧꯖꯤꯛ ꯑꯌꯥꯝꯕ ꯌꯥꯎꯕ ꯌꯥꯕꯅꯤ ꯍꯥꯏꯗꯤ ꯁꯥꯇ꯭ꯔ ꯃꯈꯩꯗꯨ ꯂꯥꯛꯑꯒ ꯑꯦ ꯑꯣꯖꯥꯅ ꯇꯥꯛꯄꯗꯨ ꯀꯃꯥꯏꯟ ꯇꯧꯋꯤ ꯆꯥꯟꯅꯕ ꯆꯥꯅꯗꯕ ꯍꯥꯏꯕ ꯑꯃꯁꯨ ꯂꯩꯗꯅ ꯍꯧꯖꯤꯛꯇꯤ꯫ ꯑꯗꯨꯅ ꯑꯗꯨꯝ ꯗꯦꯃꯣ ꯀ꯭ꯂꯥꯁꯇꯤ ꯂꯣꯏꯅ ꯌꯥꯎꯕ ꯌꯥꯍꯟꯕꯅꯤꯅ ꯅꯣꯡꯃ ꯅꯤꯅꯤꯒꯨꯝꯕ꯫ ꯑꯗꯨ ꯑꯣꯏꯗꯤ ꯑꯣꯖꯥꯥꯏ ꯇꯥꯛꯄꯗꯣ ꯈꯪꯉꯦꯗꯅ ꯁꯨꯃꯥꯏꯅ ꯇꯧꯋꯤ ꯈꯣꯠꯂꯤꯗꯣ ꯑꯗꯨꯒ ꯑꯗꯨꯝ ꯌꯥꯎꯔꯨꯕ ꯌꯥꯏꯗꯅ꯫
ꯍꯣꯏ ꯑꯗꯨꯅꯤ ꯑꯝꯇ ꯌꯥꯎꯔꯒ ꯌꯦꯡꯊꯣꯛꯑꯒ ꯑꯦ ꯁꯤꯅ ꯅꯨꯡꯉꯥꯏ ꯁꯤ ꯇꯥꯛꯄ ꯅꯨꯡꯉꯥꯏ ꯑꯩꯒꯤ ꯆꯥꯅꯩ ꯍꯥꯌꯦꯕ ꯑꯗꯨꯗ ꯇꯧꯔꯁꯨ ꯇꯟꯂꯦ ꯍꯌꯦꯡ ꯑꯦꯖꯥꯝꯒ ꯂꯣꯏꯔ ꯌꯦꯡꯉꯁꯤ꯫ ꯏꯁꯀꯣꯂꯥꯔꯁꯤꯞꯁꯤꯁꯨ ꯂꯥꯛꯑꯗꯤ ꯊꯥꯖꯤꯜꯂꯒ ꯀꯩ ꯀꯩꯅꯣ ꯇꯧ ꯌꯥꯗꯣꯅꯤ꯫
ꯍꯣꯏꯅꯦ ꯏꯁꯀꯣꯂꯥꯔꯁꯤꯞꯁꯨ ꯂꯥꯛꯄꯨ ꯂꯥꯛꯑꯅꯤ ꯍꯧꯖꯤꯛ ꯖꯨꯂꯥꯏ ꯌꯧꯁꯤꯜꯂꯛꯑꯦ꯫ ꯑꯒꯁꯋꯥꯏꯗꯗꯤ ꯌꯥꯝ ꯂꯥꯀꯟꯕꯅꯦ꯫ ꯀꯩꯀꯩ ꯆꯪꯕꯅꯣꯗꯣ ꯏꯟꯀꯝꯒꯨꯝꯕ ꯀꯩꯒꯨꯝꯕ ꯇꯥꯟꯊꯣꯛꯑ ꯊꯝꯃꯒ ꯍꯌꯦꯡ ꯁꯠ ꯂꯥꯛꯑꯀꯥꯟꯗ ꯊꯥꯖꯤꯟꯒꯤꯕ꯫ ꯑꯗꯨ ꯍꯌꯦꯡ ꯄꯩꯁꯥ ꯈꯔꯗꯁꯨ ꯐꯪꯉꯤꯗꯅ ꯀꯣꯂꯦꯖꯀꯤ ꯐꯣꯔꯝ ꯐꯤꯜ ꯑꯞ ꯇꯧꯕꯗ ꯑꯣꯏꯔꯁꯨ꯫ ꯑꯗꯨꯝꯕꯗꯣ ꯄꯩꯁꯥ ꯈꯔꯗꯤ ꯑꯁꯨꯨꯂꯣꯢꯁꯟ ꯂꯩꯗꯅ꯫
ꯑꯗꯨꯅꯦ ꯏꯁꯀꯣꯂꯔꯁꯤꯞꯁꯨ ꯌꯥꯝꯃꯦ ꯆꯪꯅꯤ ꯇꯧꯔꯤꯁꯤ ꯈꯔ ꯈꯔ ꯌꯥꯝ ꯆꯪꯕꯤꯔ ꯐꯗꯣꯢꯅꯤ꯫
ꯌꯥꯝꯆꯪ ꯑꯗꯨꯒ ꯀꯣꯂꯦꯖꯀꯤ ꯐꯣꯔꯝ ꯐꯤꯜ ꯎꯞꯀꯤ ꯄꯩꯁꯥꯅ ꯆꯥꯎꯔꯤꯕ꯫ ꯍꯟꯗꯛꯀꯤ ꯁꯦꯀꯦꯟ ꯑꯣꯏꯔꯤꯗꯨꯅꯤꯅ ꯊꯥꯔꯠ ꯏꯌꯥꯔꯒꯤꯗꯤ ꯑꯃꯨꯛ ꯑꯦꯗꯃꯤꯁꯟ ꯇꯧꯗꯣꯢ ꯑꯣꯏꯔꯝꯅꯤ ꯇꯧꯔꯤꯁꯦ꯫
ꯑꯗꯩ ꯑꯩꯁꯨ ꯑꯃꯨꯛ ꯄꯩꯁꯥꯗꯣ ꯑꯁ ꯌꯥꯗ꯭ꯔꯦ꯫
ꯎꯝ ꯒ꯭ꯌꯥꯟꯕꯨ ꯇꯥꯗꯦ ꯄꯩꯁꯥ ꯂꯥꯛꯄꯝꯗꯣ ꯇꯥꯒꯨꯝ ꯇꯧ ꯈꯪꯗꯦꯗ ꯀꯔꯤꯕꯨ ꯇꯧꯗꯣꯏꯅꯣ ꯑꯗꯨ ꯂꯥꯛꯀꯦꯔꯥ ꯂꯥꯛꯑꯣꯏꯗ꯭ꯔꯥ ꯀꯣꯆꯤꯡꯗꯨ ꯌꯥꯎꯊꯣꯛꯎꯕꯅꯗꯤ ꯐꯩ ꯆꯍꯤ ꯑꯃ ꯃꯥꯡꯉꯁꯨ ꯀꯟꯅ ꯍꯣꯠꯅꯍꯧꯔꯒꯥ ꯃꯥꯏ ꯄꯥꯛꯍꯧꯅꯕ ꯁꯨꯝ ꯂꯩꯩꯕꯗꯤ ꯌꯥꯔꯣꯏꯗꯝꯅꯤꯅ
ꯑꯗꯨꯅꯦ ꯈꯜꯂꯤꯁꯤ ꯈꯪꯗꯦ ꯍꯨꯏꯠꯁꯤ ꯄꯩꯁꯥꯖꯤ ꯊꯣꯛꯄꯩ ꯍꯥꯏꯔꯥ ꯊꯣꯛꯇꯦ ꯊꯣꯛꯇ꯭ꯔꯤ ꯃꯊꯛꯁꯤ ꯍꯦꯟꯅ ꯆꯠꯅꯕ ꯍꯦꯟꯅ ꯇꯧꯏ ꯇꯧꯔꯤꯁꯤ
ꯎꯝ ꯑꯗꯨꯅꯤ ꯀꯟꯅ ꯀꯩꯅꯣ ꯇꯧꯍꯧꯗ꯭ꯔꯥꯗꯤꯕ
ꯂꯥꯛꯄꯅ ꯈꯤꯇꯪ ꯆꯠꯄꯅ ꯃꯌꯥꯝ ꯍꯥꯏꯗꯨ ꯇꯧꯔꯦ
ꯍꯣꯏ ꯑꯗꯨꯗꯤ ꯂꯩꯌꯦꯅ ꯀꯥꯟꯅꯗꯦ ꯀꯟꯅꯅꯦ ꯇꯧꯔꯒꯥ ꯁꯥ ꯂꯥꯛꯄꯝ ꯑꯃ ꯊꯤꯍꯧꯕꯅꯗꯤ ꯌꯥꯝ ꯊꯤꯅ ꯐꯩ
ꯇꯧꯔꯤꯖꯤ ꯈꯜꯂꯤꯕꯅꯤ ꯈꯥꯡꯉ ꯈꯥꯡꯉ ꯆꯍꯤꯃꯨꯛꯇꯤ ꯑꯗꯨꯃꯥꯏ ꯈꯥꯡꯉꯒꯥ ꯈꯔ ꯍꯣꯠꯅꯔꯒꯥꯀꯣ ꯊꯕꯛ ꯑꯝꯇꯪ ꯈꯜꯍꯧꯅꯕ ꯇꯧꯗ꯭ꯔꯥꯗꯤ
ꯍꯣꯏꯌꯦ ꯑꯗꯨꯅꯤ ꯈꯥꯡꯉꯒ ꯊꯕꯛ ꯑꯝꯇꯥ ꯈꯜꯍꯧꯅꯕ ꯇꯧꯕꯅ ꯐꯩ
ꯉꯁꯤꯗꯒꯤ ꯑꯩ ꯒ꯭ꯔꯦꯖꯨꯑꯦꯁꯟ ꯂꯣꯏꯁꯤꯜꯂꯒꯥ ꯍꯥꯏ ꯑꯁꯤꯗꯒꯤ ꯃꯇꯨꯡꯗꯥ ꯑꯃꯃꯨꯛ ꯍꯥꯏꯗꯤ ꯄꯩꯁꯥꯁꯦ ꯑꯗꯨꯝ ꯆꯠꯅꯕ ꯍꯦꯜ ꯍꯦꯜꯂꯛꯑꯅꯦꯕ ꯁꯤꯗꯩꯗꯤ ꯁꯨꯝ
ꯎꯝ ꯍꯦꯜꯂꯥꯑꯅꯤ
ꯑꯩꯗꯤ ꯍꯣꯏ ꯁꯤꯗꯩ ꯊꯕꯛ ꯍꯥꯏꯗꯤ ꯒ꯭ꯔꯦꯖꯨꯑꯦꯁꯟ ꯂꯣꯏꯗ꯭ꯔꯤ ꯃꯅꯨꯡꯗ ꯑꯣꯏꯔꯁꯨ ꯊꯕꯛ ꯑꯃ ꯀꯩꯒꯨꯝꯕ ꯃꯆꯥ ꯑꯃ ꯇꯧꯍꯧꯌꯥ ꯇꯧꯍꯧꯔꯒꯥ ꯁꯨꯝ ꯇꯝ ꯇꯝꯅ ꯀꯩꯅꯣ ꯇꯧꯔꯒꯥ ꯍꯌꯦꯡ ꯒ꯭ꯔꯦꯖꯨꯑꯦꯁꯟ ꯂꯣꯏꯔꯒꯥ ꯑꯃꯨꯛ ꯑꯆꯧꯕ ꯇꯥꯏ ꯇ꯭ꯔꯥꯏ ꯇꯧꯅꯤꯡꯉꯁꯨꯀꯣ
ꯍꯣꯏ ꯌꯥꯏꯗꯅ ꯍꯧꯖꯤꯛꯇꯤ ꯑꯃꯕꯨ ꯆꯪꯍꯧꯔꯗꯤ ꯑꯗꯨꯝ ꯃꯅꯨꯡꯗꯥ ꯃꯥꯟꯅꯤ ꯑꯦꯛꯖꯥꯝ ꯊꯥꯔ ꯊꯥꯔꯒꯥ ꯑꯗꯨꯝ ꯆꯥꯎꯈꯠꯄ ꯌꯥꯕꯅꯤꯅ ꯀꯩꯝꯕꯨꯗꯤ ꯀꯥꯏꯗꯦꯗ
ꯍꯣꯏ ꯑꯗꯨꯅꯦ ꯃꯣꯏ ꯌꯥꯝ ꯇꯧꯒꯃꯤ ꯐꯩ
ꯎꯝ ꯍꯧꯖꯤꯛꯇꯤ ꯄꯩꯁꯥꯁꯨ ꯆꯥꯎꯔꯕꯅꯤ ꯀꯩꯅꯣ ꯑꯦꯠ ꯄꯦ ꯀꯃꯤꯁꯟ ꯂꯥꯛꯈ꯭ꯔꯦ ꯑꯗꯣ ꯃꯌꯥꯝ ꯄꯩꯁꯥ ꯑꯗꯨꯝ ꯆꯥꯎꯗꯣꯏ ꯂꯩꯔꯕꯅꯦ ꯎꯝ
ꯑꯗꯨ ꯃꯣꯏ ꯍꯟꯗꯛꯀꯤ ꯃꯣꯏ ꯀꯔꯤ ꯑꯦꯁ ꯑꯦꯁ ꯁꯤꯒꯤ ꯖꯤꯗꯤꯒꯨꯝꯕ ꯀꯩꯒꯨꯝꯕꯩꯗꯤ ꯐꯣꯝ ꯊꯥꯖꯤꯟꯒꯤꯕ ꯀꯃꯥꯏ ꯇꯧꯕꯅꯣ
ꯍꯟꯗꯛꯀꯤ ꯊꯥꯗ꯭ꯔꯤ ꯍꯌꯦꯡ ꯁꯦꯞꯇꯦꯝꯕꯔ ꯑꯣꯛꯇꯣꯕꯔ ꯑꯗꯨꯋꯥꯏꯗꯥ ꯊꯥꯔꯛꯀꯥꯅꯤ ꯑꯗꯨꯒꯥꯟꯗ ꯊꯥꯖꯤꯜꯅꯕ ꯊꯥꯗꯣꯏꯅꯤ
ꯀꯩ ꯑꯥ ꯕꯥ ꯑꯦꯝ ꯇꯤ ꯑꯦꯁ ꯀꯥꯏꯅ ꯂꯩꯕ ꯀꯩꯅꯣꯝ ꯍꯥꯏꯅꯦ
ꯑꯥ ꯂꯩ ꯑꯦꯝ ꯇꯤ ꯑꯦꯁ ꯀꯩꯀꯩꯁꯨ ꯑꯃꯨꯛ ꯊꯥꯗ꯭ꯔꯤ ꯍꯧꯖꯤꯛ ꯊꯥꯔꯛꯑꯅꯤ ꯑꯦꯝ ꯇꯤ ꯑꯦꯁ
ꯎꯝ ꯍꯥꯏꯐꯦꯠ ꯀꯃꯥꯏ ꯑꯦꯛꯖꯥꯝꯒꯤ ꯃꯑꯣꯡ ꯀꯃꯥꯏ ꯇꯧꯔꯤꯅꯣ ꯍꯥꯏꯕꯗꯨ ꯍꯥꯏꯐꯦꯠ ꯌꯦꯡꯖꯤꯟꯕ ꯌꯥꯏꯗꯅ ꯍꯥꯏꯅ ꯊꯥꯔꯛꯑꯗꯤ
ꯍꯣꯏ ꯌꯥꯏ ꯌꯦꯡꯉꯨꯕꯥ
ꯎꯝ ꯍꯌꯦꯡ ꯄꯥꯎ ꯎꯝ ꯊꯥ ꯄꯥꯎ ꯇꯥꯖꯦ
ꯀ꯭ꯔꯣ ꯍꯥꯏꯔꯛꯀꯦ ꯎꯝ
ꯀꯩꯅꯣ ꯇꯧꯃꯤꯟꯅꯕ ꯑꯩ ꯊꯥꯖꯤꯜꯂꯒꯥ ꯊꯥꯖꯤꯜꯂꯒꯥ ꯌꯦꯡꯉꯨ ꯌꯥꯏꯗꯅ
ꯍꯣꯏꯅꯦ ꯃꯑꯣꯡꯗꯣ ꯍꯥꯏꯗꯤ ꯀꯃꯥꯏꯟ ꯇꯧꯔꯤꯕꯅꯣ ꯈꯣꯠꯂꯨꯕꯅꯣ ꯃꯊꯪꯒꯤꯗꯥ ꯐꯖꯅ ꯊꯥꯔꯁꯨ ꯍꯟꯗꯛꯀꯤꯗꯥ ꯑꯦ ꯑꯦꯛꯖꯥꯝ ꯃꯑꯣꯡꯗꯣ ꯈꯜꯅꯧ ꯈꯪꯉꯧꯔꯥꯗꯤ ꯁꯨꯃꯥꯏꯟ ꯇꯧꯒꯤ ꯍꯥꯏꯕꯗꯨ ꯈꯪꯍꯧꯔꯥꯗꯤ ꯃꯊꯡ ꯑꯃꯨꯛ ꯊꯥꯕꯗꯤ ꯂꯥꯏꯗꯅ꯫
ꯍꯣꯏ ꯍꯣꯏ ꯑꯗꯨꯅꯦ ꯍꯣꯏ ꯃꯑꯣꯡꯗꯣ ꯑꯝꯇ ꯌꯦꯡꯊꯣꯛꯎꯕꯗꯤ ꯐꯩꯗꯅ꯫
ꯍꯣꯏ ꯌꯦꯡꯊꯣꯛꯎꯕꯗꯤ ꯐꯩ ꯍꯌꯦꯡ ꯐ꯭ꯔꯣꯝ ꯅꯨꯡ ꯊꯥꯔꯗꯤ ꯍꯥꯏꯔꯛꯀꯦ ꯊꯥꯖꯤꯟꯃꯤꯟꯅꯁꯤ ꯑꯗꯨꯝ꯫
ꯍꯣꯏꯍꯣꯏ ꯍꯥꯏꯔꯛꯑꯣ ꯑꯗꯨꯒ ꯀꯩꯅꯣ ꯀꯩꯅꯣ ꯇꯧꯅꯕ꯫
ꯎꯝ
ꯍꯣ ꯑꯁ
ꯊꯕꯛ ꯑꯃ ꯇꯧꯍꯧꯕꯅꯗꯤ ꯌꯥꯝ ꯐꯩꯌꯦꯕ ꯍꯧꯖꯤꯛꯇꯗꯤ ꯀꯔꯥꯏꯗꯒꯤ ꯅꯠꯇ꯭ꯔꯗꯤ ꯄꯩꯁꯥꯁꯤ ꯇꯥꯟꯕ ꯌꯥꯝ ꯋꯥꯔꯦꯕ꯫
ꯑꯩ ꯊꯕꯛ ꯁꯨ ꯁꯨꯒꯦ ꯍꯥꯏꯕ ꯐꯥꯎ ꯐꯪꯗ꯭ꯔꯕ ꯃꯇꯝꯅꯤ ꯇꯧꯔꯤ
ꯍꯣꯏꯅꯦ ꯉꯁꯥꯏ ꯀꯩꯒꯨꯝꯕ ꯊꯕꯛ ꯑꯃ ꯇꯧꯍꯧꯗ꯭ꯔꯗꯤ ꯍꯤꯡꯕꯁꯦ ꯌꯥꯝ ꯋꯥꯔꯅꯦꯕ ꯍꯧꯖꯤꯛꯇꯤ꯫
ꯑꯗꯨꯅꯤ ꯃꯩꯁꯤꯅ ꯀꯩꯅꯣ ꯇꯧ ꯆꯦꯁꯨ ꯆꯠꯄ